ꯍꯜꯂꯣ
ꯀꯩꯗꯧꯕꯤꯔꯝꯃꯤꯅꯣ
ꯐꯣꯟ ꯁꯨꯝ ꯌꯦꯡꯉꯝꯕꯅꯦ
ꯎꯝ
ꯑꯩ ꯀꯩꯅꯣꯝꯇ ꯍꯪꯒꯦꯅꯦ
ꯍꯪꯉꯨ ꯍꯪꯉꯨ
ꯅꯪꯅ ꯂꯧꯕ ꯑꯦꯝ ꯁꯤ ꯑꯦꯗꯣ
ꯑꯥ
ꯑꯗꯨꯒꯤ ꯃꯔꯝꯗ ꯀꯃꯥꯏ ꯀꯃꯥꯏ ꯇꯧꯒꯦ ꯈꯔ ꯈꯔ ꯍꯥꯏꯔꯛꯑꯨ
ꯀꯦꯝ ꯇꯧꯗꯦꯗ ꯁꯨꯝ ꯑꯩꯈꯣꯏꯒꯤ ꯑꯩꯈꯣꯏ ꯆꯨꯝꯅ ꯁꯨꯝ ꯇꯝꯅꯩꯗꯨꯒ ꯆꯞ ꯃꯥꯟꯅꯩꯕꯀꯣ ꯑꯩꯈꯣꯏꯅ ꯑꯃꯨꯛ ꯄ꯭ꯔꯣꯒꯥꯥꯝꯃꯤꯡ ꯇꯝꯕ ꯍꯥꯏ ꯇꯥꯔꯦ ꯄ꯭ꯔꯣꯒꯥꯝꯃꯤꯡ ꯇꯧꯋꯦꯕ ꯑꯦꯄ꯭ꯀꯦꯟꯁꯟ ꯀꯝꯄꯨꯇꯔ ꯑꯦꯄ꯭ꯂꯤꯀꯦꯁꯟ ꯇꯝꯕ
ꯑꯣ ꯀꯝꯄ꯭ꯌꯨꯇꯔꯒꯤ ꯃꯔꯝꯗ ꯑꯅꯝꯕ ꯑꯣꯏꯗꯣꯏꯕ
ꯍꯣꯏ ꯍꯣꯏ ꯍꯣꯏ ꯑꯥ ꯀꯩꯅꯣ ꯑꯦꯄ꯭ꯂꯤꯀꯦꯁꯟ ꯇꯝꯕꯗꯣ ꯍꯥꯏꯗꯤ ꯂꯦꯡꯀ꯭ꯋꯦꯁ ꯃꯌꯥꯝ ꯂꯩꯗꯅ ꯑꯥ ꯖꯕꯥ ꯑꯗꯒꯤ ꯑꯦꯁꯇꯦꯃꯦꯜ ꯁꯤꯁ ꯑꯦꯁ ꯑꯗꯒꯤ ꯄꯥꯏꯊꯣꯟꯠ ꯅꯨꯡꯊꯣꯟ ꯃꯌꯥꯝ ꯂꯩꯗꯅ ꯑꯗꯨꯝꯕ ꯇꯝꯕ ꯑꯩꯈꯣꯏꯅ
ꯑꯗꯨꯒꯨꯝꯕ ꯑꯗꯨꯒꯨꯝꯕꯗꯨꯅ ꯀꯩꯅꯣꯒꯨꯝꯕ ꯑꯥ ꯀꯔꯤꯕ ꯒꯦꯝꯒꯨꯝꯕ ꯑꯗꯩꯗꯤ ꯃꯌꯥꯝ ꯌꯥꯝ ꯄꯨꯊꯣꯛꯄꯁꯦ ꯑꯗꯨꯝꯕꯗꯩ ꯄꯨꯊꯣꯛꯏ ꯅꯠꯇ꯭ꯔꯥ
ꯑꯗꯨꯝꯕ ꯑꯦꯞ ꯁꯥꯕ ꯋꯦꯕꯁꯥꯏꯠ ꯁꯥꯕ
ꯑꯥ
ꯀꯩꯀꯥꯒꯤꯗꯣ ꯑꯗꯨꯗꯣ ꯇꯝꯕ
ꯑꯗꯣ ꯍꯧꯖꯤꯛꯀꯥꯟꯁꯦ ꯒꯦꯝ ꯃꯈꯜ ꯃꯈꯜ ꯃꯌꯥꯝ ꯊꯣꯛꯇ꯭ꯔꯥ
ꯎꯝ
ꯁꯤꯒꯨꯝꯕꯁꯦ ꯅꯪꯒꯤ ꯋꯥꯈꯜꯗ ꯁꯨꯝ ꯀꯥꯟꯅꯕ ꯀꯥꯟꯅꯗꯕ ꯃꯌꯥꯝ ꯂꯩꯗꯅ
ꯍꯣꯏ
ꯑꯗꯨꯒꯨꯝꯕꯗ ꯅꯪꯒꯤ ꯃꯣꯠꯁꯦ ꯀꯩꯀꯩ ꯂꯩ
ꯗꯨꯁꯦ ꯀꯩ ꯍꯥꯏꯗꯣꯏꯅꯣ ꯑꯗꯨ ꯃꯣꯏꯒꯤꯁꯨ ꯍꯥꯏꯗꯤ ꯃꯇꯝ ꯀꯩꯀꯥ ꯐꯖꯅ ꯁꯤꯖꯤꯟꯅꯔꯒ ꯍꯧꯖꯤꯛ ꯁꯝꯅ ꯍꯥꯏꯔꯕꯗ ꯄꯕꯖꯤ ꯀꯩꯀꯥꯁꯤꯁꯨ ꯍꯧꯖꯤꯛ ꯇꯣꯔꯅꯥꯃꯦꯟ ꯇꯧꯗꯅ ꯃꯌꯥꯝ ꯄꯩꯁꯥ ꯃꯌꯥꯝ ꯇꯥꯂꯦꯗ꯭ꯔꯥ
ꯎꯝ
ꯎꯝ ꯗꯨ ꯗꯨ ꯅꯠꯇꯕ ꯍꯥꯏꯗꯤ ꯁꯤ ꯑꯝꯐ ꯑꯐꯕꯁꯨ ꯂꯩ ꯐꯠꯇꯕꯁꯨ ꯂꯩ ꯌꯥꯝꯅ ꯃꯇꯝ ꯆꯥꯗꯪꯒꯩ ꯁꯤꯖꯤꯟꯅꯔꯗꯤ ꯑꯗꯨꯝ ꯐꯠꯇ꯭ꯔꯦ ꯑꯦꯗꯤꯛ ꯆꯨꯔꯗꯤ ꯐꯠꯇ꯭ꯔꯦ
ꯎꯝ
ꯑꯗꯒꯤ ꯁꯥꯔꯛꯏꯕ ꯃꯤꯗꯨꯁꯨ ꯃꯣꯏꯒꯤꯁꯨ ꯑꯗꯨꯝ ꯄꯩꯁꯥ ꯇꯥꯜꯂꯤꯅꯤꯗꯅ ꯍꯥꯏꯗꯤ ꯄꯨꯔꯥ ꯋꯦꯕꯁꯥꯏꯠ ꯁꯥꯔꯛꯏꯗꯨꯁꯨ ꯇꯝꯖꯔꯨꯕꯗꯨꯅ ꯃꯥꯒꯤ ꯁꯨꯝ ꯀꯝꯄꯦꯅꯤꯗ ꯑꯗꯨꯝ ꯃꯁꯥꯏ ꯄꯩꯁꯥ ꯇꯥꯟꯖꯩꯅꯤꯗꯅ
ꯎꯝ
ꯁꯝꯅ ꯍꯥꯏꯔꯕꯗ ꯐꯦꯁꯕꯨꯛꯁꯤꯕꯨ ꯐꯦꯁꯕꯨꯛꯀ ꯆꯞ ꯃꯥꯟꯅꯔꯦ ꯐꯦꯁꯕꯨꯛꯁꯤꯁꯨ ꯑꯗꯨꯝ ꯄꯥꯎ ꯏ ꯄꯥꯎꯒꯤ ꯑꯃ ꯒꯦꯝꯗꯨꯁꯨ ꯃꯥꯒꯤ ꯑꯗꯣ ꯍꯖꯤꯛ ꯑꯥ ꯍꯥꯏꯗꯤ ꯃꯇꯝ ꯆꯥꯅ ꯁꯤꯖꯤꯟꯅꯕ ꯈꯣꯠꯅꯕ ꯇꯧꯔꯗꯤ ꯑꯗꯨꯝ ꯀꯩꯁꯨ ꯀꯥꯏꯗꯕ꯭ꯔ ꯍꯥꯏꯅ ꯈꯜꯂꯦ ꯑꯦꯗꯤꯛꯁꯤ ꯁꯤ ꯂꯩꯒ꯭ꯔꯗꯤ ꯑꯦꯗꯤꯛ ꯁꯤꯁꯤ ꯑꯦꯗꯤꯛ ꯆꯨꯁꯤꯜ ꯂꯩꯒ꯭ꯔꯗꯤ ꯈꯪꯗꯦꯍꯦ
ꯑ ꯅꯪꯗꯤ ꯒꯦꯝꯒꯨꯝꯕꯗꯤ ꯁꯥꯟꯅꯕ꯭ꯔꯣ
ꯑꯩ ꯁꯥꯟꯅꯔꯝꯃꯦ ꯍꯧꯖꯤꯛ ꯁꯥꯟꯅꯒꯤꯗ꯭ꯔꯦ ꯀꯨꯏꯔꯦ
ꯑ ꯀꯔꯝꯕ ꯁꯥꯟꯅꯩ
ꯄꯞꯖꯤ
ꯄꯞꯖꯤ ꯑ ꯑꯗꯨ ꯃꯣꯏꯒꯤꯅꯦ ꯑ ꯑꯩꯅ ꯇꯥꯕꯗ ꯀꯔꯝ ꯃꯣꯕꯥ꯭ꯏꯜ ꯂꯤꯖꯦꯟꯗꯔ ꯀꯩꯅꯣ ꯈꯪꯗꯦ ꯃꯤꯅ ꯍꯥꯏꯅꯕꯗꯅꯦ ꯑꯈꯣꯏꯒꯤ ꯃꯤ ꯒꯦꯝꯗꯨꯗ ꯌꯥꯎꯔꯤꯕ ꯑ ꯁꯥꯟꯅꯔꯣꯏ ꯍꯥꯏꯇꯥꯔꯦꯀꯣ ꯃꯣꯏꯒꯤ ꯍꯧꯔꯛꯐꯝꯒꯤ ꯋꯥꯔꯤ ꯑꯃꯃꯝ ꯑꯗꯨꯃꯥꯏꯅꯒ ꯂꯣꯏꯅ ꯂꯩꯌꯦ ꯍꯥꯏꯕꯒꯤ ꯇꯥ꯭ꯏꯞꯇ ꯇꯥꯏꯌꯦꯕ
ꯁꯥꯟꯅꯕ ꯑꯞ ꯄꯞꯖꯤꯗꯗꯤ ꯂꯝꯗꯨ ꯂꯩꯌꯦꯕ ꯄꯞꯖꯤꯗꯗꯤ ꯂꯝ ꯂꯩꯌꯦꯕ ꯑꯗꯨ ꯑꯩ ꯂꯤꯖꯦꯟꯗꯤ ꯃꯣꯕꯥ꯭ꯏꯜ ꯂꯤꯖꯦꯟꯗꯤ ꯁꯥꯟꯅꯗꯦꯕꯀꯣ ꯅꯪ ꯍꯧꯖꯤꯛ ꯍꯥꯏꯗꯣ ꯑ ꯀꯩꯅꯣꯗꯣ ꯀꯔꯤ ꯄꯞꯖꯤꯗꯗꯤ ꯑꯈꯣꯏ ꯄꯣꯆꯤꯡꯒꯤ ꯑꯗꯒꯤ ꯃꯥꯏ ꯃꯥꯏ ꯂꯝ ꯃꯌꯥꯝ ꯂꯩꯔꯤꯌꯦꯕꯀꯣ ꯑꯗꯨꯒꯤ ꯍꯧꯔꯛꯐꯝꯗꯤ ꯂꯩꯌꯦꯕ ꯑꯗꯨꯏ ꯃꯐꯝꯁꯨ ꯑꯁꯦꯡꯕ ꯑꯗꯨꯝ ꯂꯩꯌꯦꯕ ꯑꯗꯨꯒ ꯂꯤꯖꯦꯟꯗꯤ ꯁꯥꯟꯅꯗꯕꯅꯤꯅ ꯑꯩ ꯈꯪꯗꯦ
ꯑ ꯑꯗꯣ ꯍꯧꯖꯤꯛꯀꯤ ꯄꯞꯖꯤꯒꯤ ꯑ ꯀꯩ ꯍꯥꯏꯅꯤ ꯎꯝ ꯀꯃꯥꯏ ꯍꯥꯏꯗꯣꯏꯅꯣꯅꯦ ꯃꯥꯒꯤ ꯍꯧꯔꯛꯐꯝ ꯍꯥꯏꯒꯗ꯭ꯔꯥ ꯅꯠꯇ꯭ꯔꯒ ꯃꯥꯒꯤ ꯄꯥꯟꯗꯝꯒꯨꯝꯕ ꯂꯩꯗꯅ ꯑꯗꯨꯝꯕꯗꯤ ꯈꯪꯕ꯭ꯔꯥ
ꯗꯨꯝꯕꯗꯤ ꯑꯩ ꯈꯪꯗꯦ
ꯎꯝ
ꯂꯩꯔꯝꯅꯤꯕ ꯑꯩ
ꯎꯝ
ꯑꯦ ꯃꯁꯥꯟꯅꯗꯤ ꯀꯃꯥꯏꯅ ꯇꯧꯋꯦ
ꯃꯁꯥꯟꯅ ꯍꯥꯏꯗꯤ ꯀ
ꯀꯃꯥꯏ ꯀꯃꯥꯏꯟ ꯁꯥꯟꯅꯒꯦ ꯍꯥꯏꯕ
ꯄꯞꯖꯤ ꯒꯤꯔꯣ
ꯑꯥ
ꯑꯣ ꯄꯞꯖꯤꯁꯦ ꯅꯪ ꯑꯝꯐꯥꯎ ꯈꯪꯗꯕ꯭ꯔꯣ ꯁꯥꯟꯅꯗꯕꯔꯣ ꯅꯪ ꯒꯦꯝ ꯑꯝꯇ
ꯑꯩꯗꯤ ꯁꯥꯟꯅꯗꯤꯌꯦꯍꯦ
ꯑꯣ
ꯃꯃꯤꯡꯗꯤ ꯌꯥꯝ ꯇꯥꯏꯑꯦꯕꯀꯣ ꯏꯁꯥꯅꯗꯤ ꯁꯥꯟꯅꯗꯕꯅꯤꯅ ꯈꯪꯗꯦꯕ
ꯎꯝ ꯄꯞꯖꯤꯁꯦ ꯑꯈꯣꯏꯒꯤ ꯃꯤ ꯃꯔꯤꯅ ꯁꯥꯟꯅꯗꯣꯏꯅꯦꯕꯀꯣ
ꯑꯥ
ꯃꯤ ꯃꯔꯤ ꯇꯤꯝ ꯑꯣꯏꯔꯒ ꯑꯈꯣꯏꯒꯤ ꯎꯝ
ꯎꯝ
ꯋꯥꯠꯆꯞ ꯑꯈꯣꯏꯒꯤ ꯐꯦꯁꯕꯨꯛꯀ ꯂꯣꯏ ꯂꯤꯡ ꯂꯩꯗꯣꯏꯅꯦꯕ
ꯎꯝ
ꯑ ꯐꯦꯁꯕꯨꯛꯇ ꯂꯤꯡ ꯇꯧꯁꯤꯜꯂꯒ ꯀ ꯐꯦꯁꯕꯨꯛꯇ ꯐ꯭ꯔꯦꯟ ꯑꯣꯏꯕ ꯃꯤꯁꯤꯡꯁꯤꯒ ꯑꯩꯅ ꯏꯟꯚꯥ꯭ꯏꯠ ꯄꯤ ꯄꯤꯔꯒ ꯁꯥꯟꯅꯗꯣꯏꯅꯦꯕ ꯑꯈꯣꯏ ꯃꯤ ꯃꯔꯤ ꯁꯨꯔ ꯁꯥꯟꯅꯗꯣꯏꯅꯦꯕ ꯑꯅꯤ ꯑꯅꯤ ꯁꯥꯟꯅꯒꯦ ꯌꯥꯏ ꯑꯃ ꯁꯥꯟꯅꯒꯦ ꯌꯥꯏ ꯎꯝ ꯑꯁꯦꯡꯕꯗꯤ ꯃꯤ ꯃꯔꯤ ꯁꯥꯟꯅꯗꯣꯏꯅꯦꯕꯀꯣ ꯇꯤꯝ ꯑꯣꯏꯅ ꯇꯤꯝ ꯑꯣꯏꯗꯣꯏꯅꯦꯕ ꯑ ꯁꯤ ꯑꯈꯣꯏ ꯃꯤ ꯃꯔꯤ ꯃꯔꯤ ꯇꯤꯝ ꯑꯣꯏꯔꯒ ꯆꯥꯝꯃꯅꯦꯕ ꯑꯣꯏꯗꯣꯏꯁꯦ ꯃꯤ ꯆꯥꯝꯃꯅꯦꯕ ꯁꯥꯅꯗꯨꯁꯦ ꯑꯈꯣꯏꯒꯤ ꯀꯩꯅꯣꯒꯨꯝꯕ ꯑꯈꯣꯏꯒꯤ ꯀꯩ ꯍꯥꯏꯅꯤ ꯏꯟꯗꯤꯌꯥꯒꯨꯝꯕ ꯃꯦꯞ ꯑꯃꯗ ꯃꯣꯏꯁꯦ ꯄꯨꯜꯂꯞ ꯊꯥꯗꯗꯣꯏꯅꯦꯕ ꯑꯦꯔꯣꯄ꯭ꯂꯦꯟ ꯄꯥꯏꯔꯦꯗ ꯑꯗꯨꯒ ꯑꯦꯔꯣꯄ꯭ꯂꯦꯟ ꯄꯥꯏꯔꯒ ꯃꯐꯝ ꯃꯐꯝ ꯖꯒꯥ ꯖꯒꯥꯗ ꯇꯥꯍꯜꯂꯒ ꯈꯣꯏ ꯀꯥꯞꯅꯗꯣꯏꯅꯦꯕ ꯑ ꯀꯥꯞꯅꯕꯁꯦ ꯖꯣꯟꯁꯦ ꯖꯣꯟꯁꯦ ꯖꯣꯟ ꯍꯥꯏꯅ ꯑꯃ ꯂꯩꯌꯦꯕꯀꯣ ꯑꯗꯨ ꯄꯤꯛꯁꯤꯜꯂꯛꯇꯣꯏ ꯄꯤꯛꯁꯟ ꯖꯣꯟ ꯃꯄꯥꯟꯗ ꯂꯩꯍꯧ ꯌꯥꯗꯦꯕ ꯖꯣꯟ ꯃꯄꯥꯟ ꯂꯩꯍꯧꯕ ꯃꯤꯁꯤꯡꯁꯦ ꯖꯣꯟ ꯁꯤꯡꯁꯤ ꯏꯅ ꯆꯥꯔ ꯁꯤꯗꯣꯏꯅꯦꯕ ꯂꯣꯏꯅ ꯑꯗꯨꯅ ꯀꯩꯅꯣ ꯕꯥꯎꯟꯗꯔꯤꯁꯦ ꯑꯗꯨꯝ ꯄꯤꯛꯁꯤꯜꯂꯃꯨꯛ ꯄꯤꯛꯁꯤꯜꯂꯛ ꯄꯤꯁꯤꯂꯛ ꯄꯤꯛꯁꯤꯜꯂꯛ ꯈ꯭ꯋꯥꯏ ꯒ꯭ꯂꯥꯁꯇ ꯑꯗꯨꯝ ꯍꯥꯏꯗꯤ ꯃꯌꯥꯝ ꯆꯥꯎꯕꯗꯣ ꯊꯤꯅꯕ ꯋꯥꯅꯤꯗꯅ ꯑꯗꯨꯒꯤ ꯖꯣꯟꯁ ꯑꯗꯨꯝ ꯄꯤꯛꯁꯤꯜꯂꯛ ꯄꯤꯛꯁꯤꯜꯂꯛ ꯄꯤꯛꯁꯤꯜꯂꯛ ꯃꯤꯡꯁꯤꯡꯗꯣ ꯑꯗꯨꯝ ꯇꯥꯁꯤꯜꯂꯛꯄꯩ ꯋꯥꯅꯤꯗ ꯑꯗꯨꯒ ꯑꯗꯨꯝ ꯀꯞꯅꯔꯒ ꯑꯍꯥꯟꯕ ꯍꯥꯏꯗꯤ ꯂꯥꯁꯇ ꯂꯩꯍꯧꯕ ꯃꯤꯗꯨꯅ ꯑꯗꯨ ꯉꯝꯗꯣꯏꯅꯦꯕ
ꯑ ꯑꯗꯨꯗꯤ ꯃꯣꯏꯒꯤꯁꯦ ꯃꯤꯁꯟ ꯑꯃꯒꯤ ꯇꯥꯏꯞꯇ ꯆꯠꯄꯒꯤ ꯇꯥꯏꯞꯇ ꯆꯠꯇꯣꯕ
ꯍꯣꯏ ꯃꯤꯁꯟ ꯑꯝꯒꯤ ꯇꯥꯏꯞꯇ ꯍꯥꯏꯗꯤ ꯅꯣꯡꯃꯩ ꯈꯨꯜꯂꯅꯤ ꯑꯗꯨꯒ ꯅꯣꯡꯃꯩ ꯈꯨꯜꯂꯅꯤ ꯑꯗꯨꯒ ꯅꯣꯡꯃꯩ ꯈꯨꯜꯂꯒ ꯑꯗꯨ ꯅꯣꯡꯃꯩ ꯃꯥꯏ ꯃꯥꯏ ꯑꯄꯥꯝ ꯑꯄꯥꯝꯕ ꯆꯥꯅ ꯆꯥꯅꯕ ꯅꯨꯡꯃꯣꯏ ꯈꯨꯜꯂꯅꯤ
ꯑꯥ ꯑꯗꯨꯒ ꯈꯨꯠꯂꯥꯏ ꯀꯩꯀꯥꯗꯨꯗꯤ ꯏꯁꯥꯒꯤ ꯀꯥꯟꯅꯖꯕ ꯑꯣꯏꯍꯧꯔꯦ ꯂꯝꯗꯨꯗꯤ ꯑꯗꯨꯝ ꯃꯥꯡꯍꯧꯗꯣꯏꯔ ꯅꯠ ꯇ꯭ꯔꯒ ꯑꯣꯏꯗꯣꯏꯔꯥ
ꯂꯝꯗꯤ ꯑꯣꯏꯔꯣꯏ ꯂꯝꯗꯨꯗꯤ ꯑꯗꯨꯝ ꯑꯣ ꯑꯣ ꯂꯝꯗꯨꯗꯤ ꯑꯗꯨꯝ ꯑꯣꯏꯔꯣꯏꯕ ꯑꯈꯣꯏꯒꯤ ꯈꯨꯠꯂꯥꯏꯗꯨ ꯈꯛꯇꯅꯦꯕ ꯑꯈꯣꯏ ꯑꯣꯏꯗꯣꯏꯁꯦ ꯂꯝꯗꯨꯗꯤ ꯑꯗꯨꯝ ꯁꯨꯝ ꯆꯠ ꯄꯩꯋꯥꯅ ꯁꯨꯝ ꯀꯥꯞꯅꯕ ꯃꯐꯝꯗꯣ ꯎꯝ ꯑꯩꯅ ꯇꯥꯅꯤꯡꯕ ꯍꯥꯏꯗꯤ ꯈꯨꯠꯂꯥꯏ ꯌꯥꯝꯅ ꯂꯩꯕ ꯃꯐꯝꯗꯣ ꯑꯧꯗ ꯑꯈꯣꯏꯅ ꯇꯥꯍꯧꯔꯅꯦꯕ ꯈꯨꯂꯥꯏ ꯌꯥꯝ ꯐꯪꯒꯗꯧꯕ ꯃꯤ ꯌꯥꯝ ꯐꯪꯒꯗꯧꯕ ꯑꯗꯩ ꯀꯤꯜ ꯌꯥꯝꯕ ꯃꯤꯅꯒ ꯀꯩꯅꯣ ꯑꯦ ꯀꯩꯅꯣ ꯐꯪꯕ ꯀꯥꯏ ꯃꯌꯥꯝ ꯂꯩꯔꯤꯕ ꯁꯤꯗꯁꯨ ꯄꯩꯁꯥ ꯃꯌꯥꯝ ꯇꯥꯟꯅꯩꯌꯦꯕ ꯃꯤꯅ ꯄꯞꯖꯤꯗꯀꯣ ꯄꯩꯁꯥ ꯃꯌꯥꯝ
ꯃꯣꯏꯅꯅꯦ ꯍꯖꯤꯛꯀꯤ ꯎꯝ ꯃꯣꯏꯒꯤ ꯃꯤꯁꯟꯒꯤ ꯄꯥꯟꯗꯝ ꯍꯥꯏꯇꯥꯔꯦꯀꯣ
ꯎꯝ
ꯏꯁꯥꯒꯤ ꯀꯔꯤ ꯍꯥꯏꯅꯤ ꯎꯝ ꯁꯛꯇꯤ ꯍꯦꯛ ꯈ꯭ꯋꯥꯏꯗꯒꯤ ꯁꯥꯎꯕ ꯃꯤꯖꯤꯅ ꯈ꯭ꯋꯥꯏꯗꯒꯤ ꯀꯟꯕ ꯃꯤ ꯑꯣꯏꯗꯣꯏꯅꯦꯕ ꯑꯗꯨꯗꯤ
ꯈ꯭ꯋꯥꯏꯗꯒꯤ ꯃꯤ ꯌꯥꯝ ꯍꯥꯠꯄ ꯉꯝꯕ
ꯑꯥ
ꯑꯗꯨꯒ ꯀ꯭ꯋꯥ ꯈ꯭ꯋꯥꯏ ꯂꯥꯁꯇ ꯂꯥꯁꯇ ꯈ꯭ꯋꯥꯏ ꯍꯤꯡꯍꯧ ꯈ꯭ꯋꯥꯏ ꯍꯥꯏꯗꯤ ꯈ꯭ꯋꯥꯏ ꯍꯤꯡꯍꯧꯕ ꯉꯝꯕ ꯇꯤꯝꯗꯣ ꯑꯗꯨꯅ ꯒꯔ ꯐꯥꯔꯁ ꯇꯥꯔꯅꯤ ꯄ꯭ꯂꯁ ꯃꯤ ꯌꯥꯝ ꯍꯥꯠꯄ ꯉꯝꯕ
ꯎꯝ ꯑꯗꯨꯗꯤ ꯑꯝ ꯖꯣꯝꯕꯤ ꯖꯣꯝꯕꯤꯒꯤ ꯁꯤꯅꯦꯃꯥ ꯃꯌꯥꯝ ꯊꯣꯛꯏꯗꯅ
ꯎꯝ ꯖꯣꯝꯕꯤꯒꯁꯨ ꯌꯥꯎꯋꯦ ꯃꯥꯏ ꯃꯥꯥꯏꯒꯤꯁꯦ ꯑꯥ ꯁꯤꯁꯦ ꯑꯥ ꯀꯩꯅꯣꯗꯁꯨ ꯌꯣꯝꯕꯤ ꯁꯥꯟꯅꯩꯌꯦꯕ ꯃꯥꯏ ꯃꯥꯒꯤ ꯁꯥꯟꯅꯐꯝ ꯃꯣꯠ ꯂꯩ ꯍꯥꯏꯕ ꯑꯗꯨꯗ ꯑꯥ ꯀꯩ ꯍꯥꯏꯗꯣꯏꯅꯣ ꯃꯦꯞ ꯃꯦꯞ ꯃꯦꯞ ꯂꯩꯌꯦꯕꯀꯣ ꯖꯣꯝꯕꯤ ꯒꯤ ꯃꯦꯞ ꯑꯗꯒꯤ ꯃꯤꯒꯤ ꯑ ꯒꯤ ꯇ꯭ꯔꯦꯅꯤꯡ ꯃꯣꯠ ꯀꯩꯀꯥ ꯃꯌꯥꯝ ꯂꯩꯔꯤꯌꯦꯕ ꯃꯦꯞꯇ ꯑꯗꯨꯗ ꯆꯪ ꯆꯪꯉꯒ ꯑꯄꯥꯝꯕ ꯁꯥꯟꯅ ꯌꯣꯝꯕꯤꯁꯨ ꯁꯥꯟꯅ ꯌꯥꯏ
ꯎꯝ ꯎꯝ ꯑꯩꯅ ꯍꯥꯏꯅꯤꯡꯉꯤꯁꯤꯅ ꯑꯥ ꯖꯣꯝꯕꯤꯒꯤ ꯁꯤꯅꯤꯃꯥꯁꯤꯗ ꯃꯤ ꯃꯤ ꯃꯔꯤ ꯃꯉꯥ ꯈꯔ ꯑꯗꯨꯝ ꯒ꯭ꯔꯨꯞ ꯑꯃ ꯌꯥꯎꯔꯅꯤꯕꯀꯣ ꯃꯤ ꯀꯥꯡꯕꯨ ꯈꯔ ꯆꯪꯉꯅꯤ ꯑꯗꯨꯒ ꯇꯣꯝꯕꯤ ꯃꯌꯥꯝꯖꯦ ꯃꯣꯏ ꯂꯣꯏ ꯊꯦꯡꯅ ꯊꯦꯡꯅꯔꯒ ꯈ꯭ꯋꯥꯏꯗꯒꯤ ꯑꯔꯣꯏꯕꯗ ꯍꯤꯡꯍꯧꯕ ꯃꯤ ꯇꯨꯅ ꯑꯀꯟꯕ ꯃꯤ ꯁꯛꯏꯗꯅ
ꯑꯥ ꯑꯥ ꯑꯥ
ꯑꯗꯨꯒꯤ ꯑꯥꯏꯗꯤꯌꯣꯂꯣꯖꯤꯗꯨꯒ ꯃꯥꯟꯅꯕ꯭ꯔꯥ ꯍꯥꯏꯒꯦ ꯇꯧꯕꯅꯤ
ꯍꯣꯏ ꯃꯥꯅꯩ ꯍꯥꯏꯇꯥꯔꯦ
ꯑꯥ
ꯍꯥꯏꯗꯤ ꯑꯩ ꯀꯥꯍꯧꯗꯣꯏꯅꯤꯗꯅ ꯑꯩ ꯀꯥꯗ ꯀꯥꯅꯤꯡꯉꯥꯏ ꯁꯥꯟꯅꯗꯣꯏꯅꯤꯅ
ꯎꯝ
ꯎꯝ ꯑꯗꯣ ꯁꯨ ꯑꯁꯤꯗ ꯁꯤꯗ ꯇꯣꯔꯅꯥꯃꯦꯟꯒ ꯁꯤꯂꯦꯕ ꯁꯤꯗ ꯇꯣꯔꯅꯥꯃꯦꯟ ꯁꯤꯜꯂꯦꯕ ꯑꯩꯅ ꯉꯁꯥꯏ ꯍꯥꯏꯕꯗꯣ ꯁꯤꯗ ꯄꯩꯁꯥ ꯇꯥꯜꯂꯦ ꯍꯥꯏꯕꯗꯣ ꯁꯤꯗ ꯇꯣꯔꯅꯥꯃꯦꯟ ꯁꯤꯟꯗꯣꯏꯅꯦꯕ ꯇꯣꯔꯅꯥꯃꯦꯟ ꯁꯤꯜꯂꯒ ꯑꯈꯣꯏꯒꯤ ꯑꯥ ꯑꯈꯣꯏ ꯃꯦꯟ ꯐꯤꯠꯀ ꯇꯧꯕꯗꯣ ꯈꯪꯕ꯭ꯔꯥ
ꯀꯔꯤ ꯇꯧꯕ
ꯃꯦꯟꯐꯤꯠ ꯃꯦꯟꯐꯤꯠ
ꯑꯥ ꯑꯥ
ꯔꯦꯖꯣꯕ ꯇꯧꯕꯗꯣ
ꯑꯥ ꯑꯥ
ꯔꯦꯖꯣꯒꯣꯇꯣ ꯑꯧꯗ ꯁꯨꯝꯕ ꯚꯤꯗꯤꯑꯣ ꯒꯦꯝ ꯍꯥꯞꯄꯦꯕ ꯂꯨꯄꯥ ꯂꯤꯁꯤꯡ ꯌꯥꯡꯈꯩꯒ ꯄꯤꯔꯤꯅꯤ ꯄꯥꯔꯁ ꯇꯥꯕꯗ ꯃꯦꯟꯐꯤꯠ
ꯍꯥꯟꯅꯗꯣꯏꯕ ꯑꯗꯨꯝ ꯊꯣꯛꯑꯒ ꯑ ꯃꯃꯥꯡ ꯃꯃꯥꯡꯗ ꯁꯤꯗ ꯇꯧꯒꯤꯕꯗꯩ ꯌꯥꯎꯒꯤꯕ꯭ꯔꯥ
ꯑꯩꯕꯨꯗꯤ ꯌꯥꯎꯗꯦꯕ ꯑꯥ ꯍꯟꯗꯛ ꯃꯦꯟ ꯐꯤꯞ ꯗꯦ ꯁꯤꯛꯁꯇ ꯇꯧꯗꯣꯏꯁꯦ ꯑꯗꯨꯗ ꯌꯥꯎꯕꯅꯦ ꯕꯤꯗꯤꯑꯣ ꯒꯦꯝꯗ ꯃꯣꯏ ꯌꯥꯎꯗꯣꯏꯖꯦ ꯑꯥ ꯇꯦꯛꯀꯟ ꯇꯦꯛꯀꯟ ꯄꯞꯖꯤ ꯃꯣꯕꯥꯏꯜ ꯂꯤꯖꯦꯟ ꯃꯣꯏ ꯑꯍꯨꯝ ꯈꯛꯇꯔ ꯌꯥꯎꯕꯗꯣ ꯑꯍꯨꯝꯈꯛꯁꯤ ꯑꯁꯤ ꯃꯣꯏ ꯌꯥꯎꯕꯅꯦꯕ ꯑꯗꯣ ꯃꯣꯏ ꯀꯥ ꯑꯝꯗ ꯃꯣꯏꯒꯤ ꯑꯦꯝ ꯕꯤ ꯑꯦꯒꯤ ꯀꯥ ꯑꯃ ꯍꯣꯜ ꯑꯃ ꯂꯩꯕꯅꯦꯕ ꯑꯗꯨ ꯁꯥꯟꯅꯍꯟꯕꯅꯤ ꯏꯁꯀ꯭ꯔꯤꯟ ꯊꯥꯗꯣꯛꯑꯒ ꯅꯨꯡꯉꯥꯏꯕꯗꯤ ꯌꯦꯡꯉꯣ
ꯍꯣꯏ ꯀꯩꯅꯣꯗꯗꯤ ꯁꯤꯟꯃꯥꯒꯨꯝꯕꯗꯗꯤ ꯎꯏꯌꯦꯕꯀꯣ ꯑꯁꯦꯡꯕꯗꯗꯤ ꯎꯗ꯭ꯔꯤꯕ ꯃꯣꯏ ꯑꯗꯨꯃꯥꯏꯅ ꯁꯥꯟꯅꯕꯗꯣ
ꯑꯣ ꯍꯟꯗꯛ ꯌꯦꯡꯉꯨꯋꯣ ꯗꯦꯠ ꯀꯌꯥꯗ ꯗꯦꯠ ꯁꯤꯛꯁꯇꯩ ꯍꯧꯗꯣꯏꯅꯦꯗꯅ ꯑꯗꯣ ꯑꯩꯕꯨꯗꯤ ꯌꯦꯡꯕ ꯐꯪꯉꯔꯣꯢ ꯌꯦꯡꯊꯣꯛꯎ
ꯑꯥꯑ
ꯑꯣꯗꯤꯇꯔꯤꯌꯝꯗ ꯁꯥꯟ ꯑꯣꯗꯤꯇꯔꯤꯌꯝꯗꯗꯤ ꯁꯥꯟꯅꯔꯔꯣꯢ ꯃꯦꯟ ꯐꯤꯠ ꯎꯪ ꯀꯩꯅꯣ ꯃꯅꯨꯡꯗ ꯑꯦꯝ ꯕꯤ ꯑꯦꯒꯤ ꯍꯣꯜꯗꯨꯗ ꯁꯥꯟꯅꯗꯧ ꯃꯥꯜꯂꯦ ꯆꯍꯤ ꯈꯨꯗꯤꯡꯒꯤ ꯑꯗꯨꯗ ꯑꯗꯨꯝ ꯁꯥꯟꯅꯕꯅꯦꯕ
ꯃꯣꯏ ꯍꯧꯖꯤꯛꯀꯤ ꯅꯣꯏꯖꯦ ꯇꯤꯝ ꯁꯥꯏ ꯍꯥꯏꯗꯅ
ꯎꯝ
ꯇꯤꯝ ꯁꯥꯕꯁꯦ ꯅꯣꯏꯅ ꯑꯗꯨꯒꯤ ꯃꯤꯁꯟꯗꯨ ꯆꯠꯄ ꯀꯥꯟꯗ ꯑꯥ ꯀꯩ ꯍꯥꯏꯅꯤ ꯎꯝ ꯑꯥꯁ ꯃꯅꯤꯄꯨꯔꯤꯗ ꯍꯥꯏꯊꯣꯛꯇ꯭ꯔꯣꯏꯅꯦ ꯏꯁ꯭ꯇ꯭ꯔꯦꯇꯖꯤ ꯁꯦꯝꯕꯗꯣ
ꯑꯥꯑ
ꯑꯗꯨꯒꯨꯝꯕꯒꯤ ꯀꯥꯟꯅꯕ ꯏꯁꯥꯗ ꯑꯗꯨꯝ ꯀꯥꯟꯅꯍꯧꯕꯒꯗꯤ ꯐꯪꯕ꯭ꯔꯥ ꯇꯤꯝ ꯋꯥꯛꯀꯨꯝꯕ ꯑꯗꯒꯤꯗꯤ ꯎꯪ ꯊꯕꯛ ꯑꯃ ꯇꯧꯕꯗ ꯎꯝ
ꯑꯣꯍꯣꯏ ꯍꯣꯏ ꯁꯥꯟꯅꯔꯤꯕ ꯃꯤꯗꯨꯒꯤ ꯃꯈꯥ ꯄꯣꯜꯂꯦ ꯍꯥꯢ ꯕꯤꯗꯤꯑꯣ ꯒꯦꯝꯅꯤꯅ ꯁꯤꯗꯤ ꯏꯁꯇ꯭ꯔꯦꯇꯦꯖꯤ ꯍꯥꯏꯕꯨ ꯑꯥꯍꯥꯏꯗꯤ ꯒ꯭ꯔꯨꯞꯅꯤꯅ ꯑꯥꯑ ꯑꯩꯈꯣꯏ ꯏꯃꯥꯟꯅꯕ ꯃꯁꯦꯟ ꯑꯣꯏꯔꯒꯗꯤ ꯁꯦꯝꯃꯤꯀꯣ ꯅꯪꯅ ꯑꯗꯨꯗ ꯄꯥꯏꯕ ꯅꯪꯅ ꯏꯁꯅꯦꯞꯄꯔ ꯄꯥꯏꯔꯛꯄ ꯑꯗꯨꯇꯧꯕ-ꯑꯗꯥ ꯇꯧꯕ ꯍꯥꯏꯅ ꯑꯗꯨꯒ ꯁꯨꯝ ꯔꯦꯟꯗꯝ ꯂꯥꯛꯑꯒꯗꯤ ꯑꯗꯨꯝꯕ ꯑꯃ ꯂꯩꯇ꯭ꯔꯦ ꯃꯥꯅ ꯃꯊꯣꯡ ꯃꯔꯥꯡ ꯈꯪꯗꯒꯩ ꯄꯪꯇꯧ ꯇꯧꯋꯦꯕ
ꯑꯥꯑ ꯑꯗꯨꯗꯤ ꯀꯩꯅꯣꯒꯨꯝꯕ ꯑꯩꯈꯣꯏꯒꯤ ꯑꯥ ꯒ꯭ꯔꯨꯞ ꯍꯥꯏꯗꯤ ꯃꯤ ꯄꯨꯜꯂꯒ ꯁꯦꯝꯕ ꯀꯥꯟꯖꯤꯗ ꯎꯝ ꯃꯤꯈꯟ ꯑꯃ ꯈꯟꯗꯣꯛꯄꯒꯨꯝꯕ ꯑꯗꯨꯝꯕ ꯂꯩꯇ꯭ꯔꯦ ꯀꯦꯞꯇꯦꯟꯒꯨꯝꯕ ꯈꯟꯕ ꯈꯣꯠꯄꯁꯦ
ꯂꯩ ꯂꯩ ꯍꯥꯏꯗꯤ ꯑꯩꯈꯣꯏꯒꯤ ꯃꯤꯒꯤ ꯍꯥꯏꯗꯤ ꯒꯦꯝ ꯑꯣꯜ ꯑꯣꯚꯔ ꯁꯥꯟꯅꯔꯛꯄꯗ ꯁꯤꯖꯟ ꯁꯤꯖꯟ ꯂꯩꯌꯦꯕꯀꯣ ꯁꯤꯒꯤꯖꯨ ꯑꯗꯨꯒ ꯃꯤꯖꯦ ꯑꯗꯨꯝ꯬꯬ ꯁꯤꯖꯟ ꯈꯨꯗꯤꯡꯒꯤ ꯑꯗꯨꯝ ꯃꯤ ꯌꯥꯝ ꯍꯥꯠꯄ ꯌꯥꯝꯅ ꯉꯝꯒꯟꯕ ꯀꯥꯡꯕꯨꯖꯦ ꯁꯤꯖꯦ ꯁꯤꯅ ꯑꯗꯨꯝ ꯑꯣꯏꯑꯦꯕ ꯇꯤꯝ ꯀꯦꯞꯇꯦꯟꯖꯦ ꯑꯗꯨꯒ ꯃꯣꯏꯅ ꯃꯣꯏꯅꯖꯨ ꯇꯤꯝꯖꯤ ꯂꯤꯠ ꯇꯧꯗꯣꯏꯅꯦꯕ
ꯎꯪ
ꯂꯤꯠ ꯍꯥꯏꯗꯤ ꯑꯩꯖꯦ ꯑꯦꯔꯣꯄ꯭ꯂꯦꯟ ꯄꯥꯏꯕ ꯀꯩꯀꯥ ꯑꯗꯨꯗꯒꯤ ꯑꯩꯒꯤ ꯇꯥꯍꯧꯕ ꯀꯩꯀꯥꯁꯦ ꯃꯣꯏꯒꯤ ꯈ꯭ꯋꯥꯏꯗꯒꯤ ꯑꯗꯨꯝꯕ ꯃꯤꯖꯤꯅ ꯂꯤꯠ ꯇꯧꯋꯦꯕ
ꯍꯣꯏ ꯑꯗꯨꯗꯤ ꯌꯥꯝꯁꯨ ꯅꯨꯡꯉꯥꯏꯔꯦ ꯃꯊꯪꯗ ꯑꯃꯨꯛ ꯐꯥꯎꯅꯔꯁꯦ ꯑꯩꯖꯤꯅ ꯊꯕꯛ ꯑꯃ ꯆꯠꯇꯣ ꯂꯩꯔꯦ ꯊꯦꯡꯈ꯭ꯔꯦꯕ ꯊꯝꯃꯒꯦꯀꯣ
ꯆꯠꯇꯦ ꯑꯥꯑꯪ